ꯑꯗꯨꯥꯏ ꯇꯥꯏ ꯑꯦ ꯁꯤꯗꯤ ꯌꯥꯝ ꯊꯦꯡ ꯇꯏꯅꯦ
ꯑꯩꯈꯣꯏ ꯊꯣꯏꯏꯅꯦ ꯐꯣꯟꯅꯦ ꯕꯥꯗ ꯕꯥꯒꯤ ꯐꯣꯟꯗ ꯋꯥꯅ ꯊꯅꯝꯃꯦ ꯊꯈ꯭ꯔ ꯑ ꯑ ꯑ ꯑꯩꯗꯣ ꯀꯩꯅꯣ ꯇꯧꯔꯔꯕꯝꯕꯅꯤꯗ ꯐꯤ ꯃꯌꯥꯝ ꯁꯣ ꯉꯁꯤꯗꯣ ꯀꯣꯛ ꯇꯨꯝꯕꯒꯤ ꯀꯩꯅꯣ ꯇꯧꯕꯒꯤ ꯉꯁꯤ ꯃꯉꯥꯅꯤ ꯇꯥꯕꯗꯣ ꯑꯗꯨꯗꯨꯒꯤ ꯑꯣꯗ ꯐꯤꯔ ꯑꯣꯣꯟꯒꯦꯒꯁ ꯁꯨꯕ ꯇꯧꯔꯝꯃꯤꯅꯦ ꯐꯤ ꯃꯌꯥꯝ ꯁꯨꯔ ꯈꯣꯠꯂꯒ ꯂꯣꯏꯁꯤꯜꯂꯛꯇ ꯉꯥꯏꯔꯤꯕꯒꯤ ꯅꯪ ꯀꯩꯗꯧꯔꯝꯃꯤꯕ
ꯑꯁ ꯑꯩꯗꯤ ꯉꯁꯤꯗꯤ ꯂꯝꯖꯦꯜ ꯌꯥꯝ ꯊꯤꯅ ꯆꯦꯜꯂꯦ ꯑꯃꯗꯧꯨꯛ ꯆꯦꯠ ꯑꯃꯗꯧ ꯑꯃꯨꯛ ꯆꯦꯠꯂ ꯑꯕꯦꯠ ꯃꯄꯥꯅꯤ ꯆꯥꯛ ꯆꯥꯔꯝꯃꯤꯅꯦ ꯅꯪ ꯇꯧꯔꯛꯄꯗ ꯆꯥꯛ ꯊꯣꯛꯑꯦ ꯍꯣꯏ ꯏꯕꯤꯀꯥ ꯅ ꯉꯔꯥꯡ ꯃꯣꯏ ꯀꯩꯅꯣꯒꯤ ꯃꯣꯏ ꯅꯥꯎ ꯅꯥꯎꯆꯥꯥꯅ ꯌꯦꯟꯊꯣꯡ ꯄꯣꯔꯛꯑꯦꯅ ꯈꯔ ꯄꯤꯔꯛꯑꯦ ꯣ ꯂꯦꯏꯗꯤ ꯅꯪ ꯉ ꯔꯥꯡꯒꯤ ꯀꯔꯤ ꯥꯛꯇꯀꯤ ꯌꯥꯗ ꯀꯃꯥꯏ ꯇꯧꯋꯕ ꯋꯥ
ꯑꯣ ꯗꯥꯏꯠꯀꯤꯗꯣ ꯃꯣꯏꯅ ꯍꯥꯏꯁꯦ ꯁꯨꯃꯥꯏꯅ ꯇꯧꯕꯅꯦꯕ ꯎꯝ ꯑꯉꯥꯡꯅꯤꯅ ꯍꯥꯏꯁꯦ ꯃꯣꯏ ꯒꯤ ꯄꯩꯈꯥ ꯃꯇꯝꯗꯣ ꯈꯃ ꯇꯝꯗ ꯐꯣꯝ ꯊꯥꯖꯤꯟꯒꯅꯤꯗꯅ ꯑꯗꯣ ꯐꯣꯝ ꯊꯥꯖꯤꯟꯕꯗ ꯑꯗꯨꯗ ꯑꯩꯅ ꯃꯥꯅ ꯄꯩꯁꯥ ꯅꯨꯡꯁꯥ ꯀꯌꯥꯝ ꯀꯌꯥꯝ ꯆꯪꯕꯅꯣ ꯈꯣꯠꯄꯅꯣ ꯑꯗ ꯑꯗꯨꯒꯤꯗꯨꯗꯤ ꯃꯇꯝꯗꯣ ꯌꯧꯔꯒ ꯏꯆꯦ ꯑꯗꯨꯝ ꯈꯟꯅꯁꯤ ꯐꯣꯝꯗꯣ ꯌꯧ ꯊꯥꯔꯦ ꯍꯥꯏꯕ ꯀꯥꯟꯗ ꯑꯩ ꯍꯥꯏꯔꯛꯀꯦ ꯑꯗꯨꯒ ꯐꯣꯝ ꯔꯣꯁ ꯂꯒ ꯌꯥꯗ ꯊꯥꯔꯣ ꯑꯗꯨꯒ ꯑꯩꯅ ꯏꯝꯐꯥꯜ ꯏꯁ ꯑꯣꯏꯔꯁꯨ ꯋꯦꯁ ꯑꯣꯏꯔꯁꯨ ꯅꯣꯏꯅ ꯑ ꯐꯪꯕ ꯑꯃ ꯅꯣꯏꯒꯤ ꯉꯝꯅꯤ ꯍꯥꯏꯕ ꯃꯐꯝꯗꯣ ꯑꯗꯨꯟ ꯄꯤꯌꯨ ꯍꯥꯏꯕꯅꯦꯕ ꯑꯩꯅ ꯑꯗ ꯕ ꯇꯧꯕꯤꯌꯣ ꯑꯗꯨꯒ ꯀꯩꯅꯣ ꯇꯧ ꯏꯃꯥꯟꯅꯕꯤꯗ ꯇꯝꯅꯤꯡꯉꯦ ꯈꯣꯠꯦꯩꯅ ꯐꯖꯅ ꯍꯣꯏꯗ ꯑꯗꯨꯃꯥꯏꯅ ꯁꯥꯕꯅꯦꯕ ꯍꯣꯏꯁꯦ ꯌꯥꯅꯤ ꯑꯗꯨꯕꯨꯅꯤ ꯊꯥꯖꯖꯗꯕꯒꯤ ꯐꯝꯗꯕ ꯗꯤ ꯌꯥꯔꯣꯏ ꯍꯥꯏꯅ ꯀꯥꯎꯔꯒ ꯐꯝꯗ ꯈꯣꯠꯇ ꯇꯧꯔꯒꯗꯤ ꯁꯤꯅꯦ ꯃꯥ ꯍꯥꯏꯁꯦ ꯑꯗꯨꯃꯥꯏꯅ ꯑꯩꯅ ꯍꯣꯏ ꯍꯣꯏ ꯃꯇꯝꯗꯣ ꯌꯧꯔꯒ ꯑꯗꯨꯝ ꯍꯥꯏꯔꯛꯑꯣꯀꯣꯅ ꯑꯩꯅ ꯃꯣꯏꯗ ꯑꯗꯨꯃꯥꯏꯅ ꯁꯥꯟꯅꯈ꯭ꯔꯦꯕ
ꯀꯔꯝꯕ ꯃꯇꯝꯗꯒꯥꯏꯗꯤ ꯑꯣꯏꯅꯤ ꯍꯥꯏꯒꯦ ꯃ‌ꯈ‌ꯣꯏꯁꯨ ꯅꯤꯡꯁꯤꯡꯕ ꯑꯃꯗꯤ ꯗꯔꯀꯥꯔ ꯑꯣꯏꯗꯅ
ꯑ ꯃꯇꯝꯁꯦ ꯃꯇꯝꯗꯤ ꯑꯗꯨꯝ ꯈꯪꯉꯛꯀꯅꯤꯍꯦ ꯑꯩꯈꯣꯏꯁꯨ ꯒ꯭ꯔꯨꯞꯇ ꯀꯩꯗ ꯂꯣꯏꯊꯥꯔꯛꯀꯅꯤꯅ ꯀꯩꯅꯣ ꯈꯪꯉꯛꯀꯅꯤ ꯍꯥꯏꯗꯤ ꯀꯩꯅꯣꯗꯣ ꯑꯩꯈꯣꯏꯅ ꯀꯔꯤ ꯋꯥꯆꯞꯀꯤ ꯒ꯭ꯔꯨꯞꯇ ꯑꯃ ꯌꯥꯎꯕꯗꯣ ꯍꯣ ꯍꯣꯏ ꯍꯣꯏ ꯑꯗꯨꯝꯕꯗꯨꯁꯨ ꯑꯗꯨꯝ ꯍꯥꯏꯔꯛꯀꯅꯦꯕ ꯍꯥꯏꯔꯛꯄꯅꯦꯕ ꯑꯗꯒꯤꯗꯤ ꯑꯩꯒꯤꯁꯨ ꯇꯧꯗꯧ ꯂꯩꯕꯅꯤꯅ ꯍꯣꯏ ꯑꯗꯨꯝ ꯈꯔꯒ ꯑꯗꯨꯝ ꯍꯥꯏꯅꯔꯛ ꯀꯅꯤ ꯑꯗꯨꯗꯤ ꯑꯗꯨꯝ ꯈꯪꯉꯛꯏꯗ ꯑꯗꯨꯗꯤ ꯑꯗꯨꯝ ꯈꯪꯉꯛꯀꯅꯤꯗ ꯑꯗꯨꯝ ꯑ ꯑꯗꯨ ꯇꯥꯏꯃꯤꯡꯗ ꯐꯣꯝ ꯂꯧꯕꯗ ꯃꯉꯣꯟꯗ ꯃꯥꯅꯁꯨ ꯃꯣꯏꯁꯨ ꯑꯗꯨꯝ ꯈꯪꯉꯛꯀꯅꯦꯕ ꯃꯔꯝꯗꯤ ꯃꯣꯏꯗꯤ ꯗꯤꯄꯥꯔꯠꯃꯦꯟꯗ ꯂꯩꯔꯤꯅꯦꯕ ꯃꯥꯏ ꯅꯨꯄꯥ ꯑꯉꯥꯁꯤꯒꯤ ꯅꯨꯄꯥꯁꯦ
ꯑꯥ
ꯑ ꯗꯤꯄꯥꯝ ꯏꯗꯤꯄꯥꯝꯗꯂꯦ ꯑ ꯇꯧꯊꯣꯛꯑ‌ꯣ ꯏꯕꯦꯝꯃ ꯑꯗꯨ ꯆꯥꯟꯁꯇꯣ ꯀꯩꯅꯣ ꯇꯧꯔꯤꯉꯩꯗ ꯇꯧꯊꯣꯛꯎꯔꯗꯤ ꯅꯪꯖꯨ ꯉꯁꯥꯏꯒꯤ ꯑꯃꯅꯤ ꯈꯪꯗꯦ ꯑꯃꯅꯤ ꯈꯪꯗꯦ ꯄ꯭ꯔꯥꯏꯕ‌ꯦꯠꯅꯤ ꯈꯪꯗꯦ ꯒꯕꯔꯟꯃꯦꯟꯠ ꯒꯤꯕꯨ ꯑꯣꯏꯔꯁꯨꯀꯣ ꯇꯧꯁꯤꯜꯍꯧꯕ ꯌꯥꯏꯗꯅ ꯅꯣꯏꯃꯨꯡ ꯅꯣꯏꯃ‌ꯣꯠ ꯇꯤꯗꯤ ꯑ
ꯑꯩꯈꯣꯏ ꯇꯨꯋꯦꯜꯐꯇꯗꯤ ꯁꯥꯏꯟꯁ ꯅ‌ꯦ ꯑꯗꯨꯒ ꯒ꯭ꯔꯦꯖꯨꯑꯦꯁꯟꯁꯨ ꯁꯥꯏꯟꯁꯅꯦꯕꯀꯣ ꯑꯗꯨꯒ ꯀꯩꯅꯣꯗ ꯃꯥꯁꯇꯔꯁꯤꯗ ꯁꯥꯏꯟꯁ ꯐꯪꯗꯕꯗꯒꯤ ꯑꯥꯔꯠꯁ ꯑꯦꯟꯊ꯭ꯔꯣꯄꯣꯂꯣꯖꯤꯗꯣꯥ ꯑꯦ ꯑꯦꯟꯊ꯭ꯔꯣꯄꯣꯂꯣꯖꯤ ꯁꯥꯏꯟꯁ ꯅꯠꯇ꯭ꯔꯣ
ꯁ꯭ꯥꯏꯁꯅ ꯅꯤ‌ ꯍ‌ꯦ ꯅꯪ
ꯃꯥꯅꯦ ꯑꯗꯨ ꯃꯥꯗꯤ ꯁꯥꯏꯟꯁꯨ ꯉꯥꯛꯇꯅꯦ ꯑꯗꯨꯗꯤ ꯑꯦꯟꯊ꯭ꯔꯣꯄꯣꯂꯣꯖꯤꯗ ꯑꯃꯨꯛ ꯃꯥꯁꯇꯔ ꯇꯧꯋꯤꯅꯦꯕ ꯃꯥꯁꯦ
ꯑꯦꯟꯊ꯭ꯔꯣꯄꯣꯂꯣꯖꯤ ꯑꯣꯏꯅ ꯍꯥꯏꯕ ꯁꯕꯖꯦꯛꯁꯤꯗ
ꯒ꯭ꯔꯦꯖꯨꯑꯦꯁꯟꯗꯁꯨ ꯑꯦꯟꯊ꯭ꯔꯣ ꯂꯧꯋꯦ ꯃꯥ ꯆꯨꯝꯃꯦ ꯒ꯭ꯔꯦꯖꯨꯌꯦꯠ ꯒ꯭ꯔꯦꯖꯨꯌꯦꯠꯇ ꯑꯦꯟ꯭ꯔꯣ ꯂꯧꯋꯦꯕ ꯑꯩ ꯍꯥꯏꯗꯣ ꯑꯦꯟꯊ꯭ꯔꯣꯒꯤ ꯑꯣꯕꯔ ꯑꯣꯜ ꯃꯅꯤꯄꯨꯔ ꯃꯅꯤꯄꯨꯔꯒꯤ ꯅꯥꯏꯟ ꯄꯣꯖꯤꯁꯟꯅꯦꯕ ꯃꯥꯁꯦ ꯑꯩꯩꯅ ꯍꯥꯏꯗꯣ ꯑꯩꯗ ꯄꯣꯏꯁꯜ ꯂꯧꯔꯦ ꯇꯥ ꯂꯩꯔꯦ ꯃꯥꯅꯦ ꯑꯣꯕꯔ ꯑꯣꯜ ꯃꯅꯤꯄꯨꯔꯒꯤ ꯅꯥꯏꯟ ꯄꯣꯏꯁꯟ
ꯀꯃꯥꯏꯅ ꯇꯧꯔꯤꯅꯣ ꯃꯣꯏꯗꯤ ꯁꯥꯇ꯭ꯔ ꯌꯥꯝꯗꯕ꯭ꯔꯣ
ꯑꯧ ꯁꯥꯇ꯭ꯔ ꯍꯥꯏꯗꯤ ꯌꯥꯝ ꯑꯩꯈꯣꯏꯗꯤ ꯀꯣꯂꯦꯖꯁꯤ ꯄꯤꯌ ꯃ ꯀꯣꯂꯦꯖ ꯁꯨꯃꯥꯏꯅ ꯌꯥꯝꯗꯦ ꯁꯥꯔꯈꯣ ꯃꯅꯤ ꯇꯝꯕꯅꯦꯕ ꯑꯗꯨꯅꯦ ꯑꯩꯅ ꯉꯍꯥꯟ ꯅꯉꯣꯟꯗꯥꯏꯗꯣ ꯃꯤ ꯄꯣꯖꯤꯁꯟ ꯆꯠꯂꯤꯕ ꯑꯉꯥꯡꯁꯦ ꯇꯥ ꯂꯩꯔꯦꯅ
ꯑꯈꯣꯏꯅꯦ ꯋꯥꯏꯈꯣꯝ ꯃꯅꯤ ꯀꯣꯜ ꯍꯥꯏ ꯋꯥꯏꯈꯣꯝ ꯃꯅꯤ ꯍꯥꯏꯁꯦ ꯀꯣꯂꯦꯖ ꯂꯣ
ꯑꯥ ꯀꯣꯂꯦꯁꯅꯦ ꯑꯈꯣꯏ ꯊꯧꯕꯥꯜꯗ ꯂꯩꯕ ꯊꯧꯕꯥꯜ ꯑꯥ
ꯃꯥꯅ ꯍꯦꯟꯅ ꯄꯪꯉꯔꯦ ꯃꯥꯒꯤ ꯁꯞꯖꯦꯛꯇꯣ ꯑꯗꯨꯃꯥꯏꯅ ꯂꯧꯔꯝꯕ ꯇꯥꯔꯗꯤ ꯑꯗꯨꯅ ꯍꯦꯟꯅ ꯑꯣꯖꯥ ꯀꯧꯕꯗ ꯂꯥꯏ ꯍꯥꯏꯔꯤꯃꯤꯅꯦ ꯁꯞꯖꯦꯛ ꯇꯧꯅꯗꯕ ꯊꯧ ꯇꯧꯅꯗꯕ ꯊꯕꯛꯇ ꯑꯈꯣꯏ ꯊꯣꯏꯅ ꯍꯥꯏꯔꯤꯅꯦ ꯆꯥꯅ ꯇꯝꯅꯗꯕꯕ ꯁꯞꯖꯦꯛ ꯇꯝꯒꯗꯕꯅꯤ ꯃꯅꯤ ꯄꯨꯔꯤ ꯍꯥꯏꯕ ꯗꯤꯄꯥꯔꯠꯃꯦꯟꯁꯦ ꯑꯦꯛꯇ ꯂꯤꯁꯤ ꯁꯤꯡꯃꯨꯛ ꯑꯣꯖꯥꯁꯤꯅ ꯀ꯭ꯌꯨꯗꯅꯤ ꯑꯈꯣꯏꯅ ꯑꯣꯖꯥ ꯊꯣꯡꯕꯒ ꯑꯜꯁꯦ ꯄꯥꯛ ꯊꯛ ꯀꯧꯅꯣ ꯇꯧꯕ ꯋꯥ ꯅꯠꯇꯦ ꯍꯥꯏꯗꯤ ꯃꯥꯗꯤ ꯃꯅꯤꯄꯨꯔꯤ ꯍꯥꯏꯕ ꯈꯛꯇꯃꯛ ꯃꯅꯤꯄꯨꯔꯒꯤ ꯑꯣꯏꯅ ꯂꯩꯕꯅꯤꯅ ꯈ꯭ꯥꯏꯗꯩ ꯅ ꯍꯦꯟꯅ ꯁꯥꯥꯊꯤ ꯍꯥꯏꯕ ꯁꯕꯖꯦꯛ ꯂꯧꯔꯝꯕꯅ ꯐꯩ ꯍꯥꯏꯌꯦꯕ
ꯍꯣꯏ ꯑꯗꯨꯅꯦ ꯑꯩꯅ ꯁꯨꯃꯥꯏꯅ ꯍꯥꯏꯕꯅꯦꯕ ꯃꯣꯇꯤꯗꯣ ꯕꯦꯠ ꯇꯝꯊꯣꯛꯑꯣ ꯑꯗꯒꯤꯗꯤ ꯅꯪ ꯄꯤ ꯑꯩꯆ ꯗꯤ ꯃꯊꯪ ꯃꯊꯪ ꯇꯧ ꯃꯊꯨꯝ ꯃꯨꯇꯤ ꯍꯥꯏꯕꯗꯤ ꯃꯥꯅꯅꯦ ꯃꯥꯅ ꯃꯛꯇꯗꯅꯦ ꯍꯥꯏꯗꯤ ꯃꯁꯥꯗꯨ ꯈꯔ ꯑꯗꯨꯝ ꯁꯣꯟꯕꯅꯦꯕ ꯑꯈꯣꯏ ꯃꯣꯇꯤꯁꯦ ꯃꯥ ꯄꯥꯎ ꯋꯥꯡ ꯆꯥꯎ ꯖꯕꯅꯤ ꯃꯁꯥꯗ ꯁꯣꯟꯕꯅꯦꯕ ꯑꯗꯩ ꯃꯥꯏ ꯀꯣꯛꯇꯣ ꯑꯩꯅ ꯍꯥꯏꯗꯣ ꯀꯣꯛꯇꯣ ꯈꯔ ꯍꯟꯖꯤꯟꯕꯤꯒꯤ ꯊꯕꯛ ꯊꯕꯛ ꯂꯩꯕꯗꯣ ꯑꯗꯨꯗꯨꯅ ꯃꯥꯅꯦ ꯇꯧꯅꯤꯡꯗ꯭ꯔꯦꯕ ꯑꯗꯣ ꯁ ꯑꯗꯨ ꯂꯣꯏꯔꯒ ꯑꯣꯖꯥ ꯑꯣꯏꯕ ꯑꯣꯖꯥ ꯑꯣꯏꯕꯅꯦꯕ ꯃꯥꯁꯦ ꯄ꯭ꯔꯥꯏꯚꯦꯠ ꯁ꯭ꯀꯨꯜꯗ ꯑꯗꯨ ꯑꯣꯖꯥ ꯑꯣꯏꯔꯤꯉꯩꯗꯅꯦꯕ ꯃꯥꯅ ꯑꯃꯨꯛ ꯗꯥꯠ ꯇꯧ ꯊꯣꯏꯏꯗꯅ
ꯑꯥ ꯑꯥ ꯑ ꯃꯁꯗꯥ ꯌꯣꯁꯂꯒ ꯀ꯭ꯂꯥꯁ ꯁꯤꯛꯁ ꯁꯚꯦꯟ ꯑꯥꯏꯠꯀꯤ ꯑꯉꯥꯡ ꯂꯥꯏꯔꯤꯛ ꯇꯥꯛꯄꯅꯦꯕ ꯑꯗꯨꯗ ꯃꯥꯥꯏ ꯗꯥꯏꯠꯇꯣ ꯇꯧꯍꯧꯕꯅꯦꯕ ꯏꯁ ꯑꯩꯗꯤ ꯄꯥꯝꯃꯨ ꯎꯒ꯭ꯔꯦ
ꯑꯗꯨꯅꯦ ꯑ ꯑꯗꯨꯁꯨ ꯔꯤꯒꯨꯂꯔꯗꯅꯤꯀꯣ ꯔꯤꯒꯨꯂꯔꯗꯅꯤ ꯃꯥ ꯇꯝꯃꯤꯔꯤꯁꯨ ꯕ ꯑꯦ ꯀꯩꯅꯣꯗꯕꯨꯗꯤ ꯀꯩꯅꯣ ꯂꯦꯞꯇꯦ ꯒ꯭ꯔꯦꯖꯨꯑꯦꯁꯟꯗꯗꯤ ꯑꯩ ꯍꯥꯏꯅꯤ ꯑꯣꯚꯔ ꯑꯣꯜ ꯅꯥꯏꯟ ꯄꯣꯖꯤꯁꯟꯅꯤ ꯃꯥ ꯂꯧꯔꯤꯁꯦ ꯌꯦꯡꯉ ꯃꯤ ꯄ꯭ꯔꯥꯁ ꯐꯪꯉꯤꯅꯦ ꯃꯣꯏ ꯃꯣꯏ ꯀꯣꯁꯤ
ꯑꯩꯃ ꯕ꯭ꯔꯖꯨꯇꯥ ꯏꯃꯦ ꯄꯤꯃꯦ ꯑꯗꯨꯗꯤ ꯑꯦꯟꯊ꯭ꯔꯣꯄꯣꯂꯣꯖꯤ ꯍꯥꯏꯁꯨ ꯁꯥꯏꯝ ꯑ.. ꯗꯝ ꯀꯣꯂꯦꯖꯀꯤ ꯁꯥꯇ꯭ꯔ ꯂꯣꯏ ꯀꯝꯄꯦꯌꯔ ꯇꯧꯔꯛꯀꯗꯣꯏꯅꯤꯥ ꯑꯗꯒꯤ ꯖꯤ ꯄꯤ ꯃꯣꯃꯦꯟ ꯀꯝꯄꯦꯌꯔ ꯇꯧꯔꯛꯇꯧꯗꯣꯏꯅꯤ ꯑꯗꯨꯗ ꯃꯥꯅ ꯅꯥꯏꯟ ꯄꯣꯖꯤꯁꯟ ꯇꯥꯕ ꯍꯥꯏꯁꯦ ꯑꯥ ꯑꯗꯣ ꯀꯣꯂꯦꯖ ꯂꯤꯡꯒꯦꯔꯥ ꯂꯤꯡ ꯑꯣꯏꯒꯦꯔꯥ ꯑꯩ ꯍꯥꯏꯦ ꯃꯥꯔꯛꯇꯨ ꯋꯥꯡꯅ ꯐꯪꯉꯤꯕꯅꯦꯕ ꯑꯗꯨꯒꯤ ꯍꯌꯦꯡ ꯃꯥꯔꯛ ꯕꯦꯁꯤꯁꯇ ꯂꯥꯛ ꯑꯣ ꯇꯥꯗꯤ ꯃꯥ
ꯑꯗꯨꯝ ꯈꯜꯂꯗꯧꯅꯦꯕ ꯃꯥꯅꯦꯕ ꯑꯗꯨ ꯑꯩꯅꯅꯦ ꯑꯗꯨ ꯑꯩꯗꯤ ꯃꯉꯣꯟ ꯑꯗꯨꯝ ꯍꯧꯔꯦ ꯃꯥꯁꯇꯔ ꯍꯦꯛ ꯂꯣꯏꯔꯛꯄꯗꯒꯤ ꯍꯥꯏꯕꯅꯤ ꯃꯨꯗꯤꯌ ꯅꯪ ꯎꯝ ꯀꯩꯅꯣꯁꯨ ꯋꯥꯡꯕꯅꯤꯅ ꯑꯗꯨꯝ ꯇꯝꯊꯣꯛꯎ ꯃꯊꯪ ꯃꯊꯪ ꯃꯊꯪ ꯑꯣꯖꯥꯒꯤ ꯂꯥꯏꯟꯗ ꯃꯥ ꯑꯣꯖꯥꯒꯤ ꯂꯥꯏꯟꯁꯦ ꯄꯥꯝꯗꯦꯕ ꯃꯥꯁꯨ ꯅꯪꯗꯧꯅ ꯑꯣꯖꯥꯒꯤ ꯂꯥꯏꯟꯁꯦ ꯇꯉꯥꯏ ꯐꯗꯕꯒꯤ ꯃꯥ ꯑꯣꯖꯥ ꯍꯧꯖꯤꯛ ꯊꯕꯛ ꯐꯪꯗꯕꯒꯤ ꯑꯣꯖꯥ ꯊꯥꯖꯟꯕꯅꯦꯕ ꯑꯥ ꯇꯁꯦꯡꯅ ꯃꯥ ꯑꯣꯖꯥꯒꯤ ꯂꯥꯏꯟ ꯁꯨ ꯄꯥꯝ ꯄꯥꯝꯗꯕꯅꯤꯅ ꯃꯥꯅ ꯇꯧꯅꯤꯡꯉꯨꯗꯕꯗꯣ
ꯑꯥ ꯏ ꯃꯁꯤ ꯂꯩꯕꯖꯥꯠꯅꯤꯀꯣ ꯃꯌꯤ ꯐꯁꯟꯖꯦ
ꯍꯣꯏ ꯑꯩꯅ ꯀꯩꯒꯨꯝꯕ ꯃꯥꯏ ꯃꯑꯣꯡꯗꯣ ꯑꯩ ꯑꯣꯏꯔꯝꯃꯗꯤ ꯑꯩꯗꯤ ꯉꯥꯏꯍꯥꯛꯅ ꯑꯣꯖꯥꯒꯤ ꯂꯥꯏꯟꯗ ꯑꯗꯨꯝ ꯆꯠꯈ꯭ꯔꯅꯤ ꯍꯥꯏꯗꯤ ꯑꯣꯖꯥꯒꯨꯝꯕ ꯗꯣꯛꯇꯔꯒꯨꯝꯕꯗꯤ ꯄꯥꯝꯖꯕꯅꯤꯅ ꯑꯗꯣ ꯑꯩꯈꯣꯏꯗꯗꯤ ꯑꯃꯨꯛ ꯊꯣꯛꯇ꯭ꯔꯦ ꯍꯍ ꯃꯥꯗꯤ ꯄꯥꯝꯖ ꯃꯥꯗꯤ ꯃꯥ ꯈꯟꯖꯩꯁꯤꯅ ꯑꯩꯈꯣꯏ ꯑꯦꯁ ꯑꯥꯏꯒꯨꯝꯕ ꯍꯣꯏ ꯃꯥ ꯈꯟꯖꯩꯁꯤꯅꯁ ꯑꯗꯨ ꯒꯨꯝꯕ ꯑꯗꯒꯤ ꯑꯣꯐꯤꯁꯀꯤ ꯅꯪꯗꯨꯃꯥꯏꯅ ꯑꯦꯜ ꯗꯤ ꯑ ꯑꯗꯨꯒꯨꯝꯕꯗꯣ ꯄꯥꯝ ꯐꯖꯩꯅꯦꯕ ꯑꯗꯣ ꯄꯥꯝꯖꯕꯗꯤ ꯐꯪꯗꯦ ꯄꯥꯝꯖꯗꯕ ꯂꯥꯏꯟꯗꯨꯗꯤ ꯌꯧꯁ ꯍꯜꯂꯦꯑꯦ ꯃꯥꯁꯇꯔ ꯂꯣꯏ ꯆꯜꯂꯦꯑꯦ ꯑꯗꯣ ꯑꯣꯖꯥ ꯑꯣꯏꯌꯣ ꯍꯥꯏꯗꯤ ꯑꯁ ꯑꯣꯖꯥꯕꯨ ꯑꯣꯏꯔ ꯋꯥꯒꯖꯥꯠꯅꯤ ꯑꯣꯥ ꯃꯥ ꯄ꯭ꯔꯥꯏꯕꯦꯠ ꯁ꯭ꯀꯨꯜꯗꯕꯨ ꯃꯇꯝꯪ ꯈꯔ ꯄꯨꯕꯗꯣ ꯑ ꯋꯥꯕꯗꯣ ꯑꯣꯖꯥꯥꯁꯦ ꯋꯥꯈꯖꯥꯠꯅꯤ ꯑꯣꯖꯥꯁꯨ ꯍ ꯑꯣꯏꯣꯏꯔ ꯍꯣꯏ ꯎꯝ ꯁꯨꯡꯛꯑꯣꯏ ꯑꯣꯏꯔꯣꯏꯅ ꯇꯧꯗꯅ ꯂꯩꯔꯤꯅꯦꯕ ꯃꯥꯗꯤ ꯇꯉꯥꯏ ꯐꯗꯕ ꯍꯧꯖꯤꯛ ꯄ꯭ꯔꯥꯏꯃꯥꯔꯤ ꯊꯥꯖꯤꯜꯂꯤꯁꯨ ꯊꯕꯛ ꯐꯪꯉ ꯩ ꯊꯖꯦ
ꯃꯥꯅꯦ ꯑꯗꯨꯅꯦ ꯍꯥꯏꯗꯣ ꯃꯤꯅ ꯄꯥꯝꯖꯕ ꯃꯨꯝꯗꯥꯏ ꯃꯁꯥꯒꯤ ꯑꯣꯏꯅ ꯑꯩꯒꯤ ꯑꯣꯖꯥ ꯄꯥꯝꯖꯕ
ꯎꯝ
ꯑꯗꯨꯅꯦ ꯑꯗ ꯃꯥꯁꯨ ꯉꯁꯥꯏꯒꯤ ꯑꯩꯅ ꯑꯃꯨꯛ ꯑꯋꯥꯡꯕꯗꯣ ꯉꯁꯥꯏꯒꯤ ꯁꯕꯖꯦꯛꯇꯣ ꯑꯩꯅ ꯑꯩ ꯁꯥꯏꯟꯁꯇꯨꯗ ꯂꯥꯏꯗ ꯆꯠꯂꯝꯕ ꯑꯣꯏꯇꯥꯔꯒꯗꯤ ꯑꯩ ꯄꯤ ꯑꯩꯩꯆ ꯗꯤꯒ ꯇꯧꯖꯒꯦ ꯈꯜꯂꯦꯕ ꯐꯖꯅ ꯇꯝꯖꯕꯗꯣ ꯇꯝ ꯩꯗꯤꯄꯥꯝꯕ ꯑꯗꯨꯃꯥꯏꯅ ꯋꯥꯡꯅ ꯍꯥꯏꯔꯒ ꯀꯂꯥꯥꯁꯇ ꯋꯥꯡꯈꯠꯈ꯭ꯔꯒꯗꯤ ꯑꯃꯨꯛ ꯐꯩꯌꯦꯕ ꯃꯔꯛ ꯁꯛꯇ ꯑꯃꯨꯛ ꯂꯩꯔꯨꯕꯅꯤꯅ ꯑꯩꯉꯣꯟꯗ ꯃꯔꯛ ꯁꯛꯀꯤ ꯊꯕꯛꯁꯦ ꯌꯥꯝꯕꯤꯦꯔꯛ ꯀꯥꯏꯑꯕ ꯈꯪꯕ ꯑꯗꯨ ꯑꯗꯨꯗ
ꯃꯥꯗꯤ ꯍꯧꯖꯤꯛ ꯃꯥꯁꯇꯔꯒꯤ ꯑꯦꯟꯇ꯭ꯔꯥꯟꯁ ꯈꯜꯂꯤꯁꯦ ꯇꯨꯏꯁꯟ ꯅꯨꯡꯁꯟ ꯑꯝꯇ ꯆꯠꯄ ꯅꯠꯇꯦ ꯭ꯔꯦꯟ ꯒ꯭ꯔꯦꯖꯨꯋꯌꯦꯁꯟꯗ ꯃꯥ ꯣ ꯍꯥꯏꯦ ꯌꯕ꯭ꯔꯥ ꯑꯗꯒꯤ ꯃꯥꯗꯤ ꯀꯩꯅꯣꯗꯕꯨꯗꯤ ꯇꯨꯋꯦꯜꯞꯇꯁꯨ ꯐꯥꯔꯁ ꯗꯤꯕꯤꯖꯟ ꯋꯥꯡꯅ ꯐꯥꯎꯕꯅꯦꯕ ꯑꯕꯞ ꯍ ꯃꯌꯥꯝꯒ ꯆꯂ ꯐꯥꯎꯕꯅꯦꯕ ꯃꯥꯗꯤ ꯇꯨꯋꯇ ꯑ ꯁꯤ ꯃꯌꯥ ꯑꯗꯨꯃꯥꯏꯅ ꯆꯠꯂ ꯐꯥꯎꯕꯅꯦꯕ ꯑꯗꯨꯗ ꯅꯝ ꯃꯥꯇꯣ ꯁ ꯍꯨ ꯋꯥ ꯎꯝ ꯃꯥꯔꯛꯇꯣ ꯋꯥꯡꯉꯕꯅ ꯑꯗꯨꯝ ꯃꯥꯁꯇꯔꯒꯤꯗꯨꯣ ꯇꯨꯋꯏꯁꯟꯒ ꯑꯝꯇ ꯇꯧꯕ ꯅꯠꯇꯦ
ꯑꯩꯗꯤ ꯃ ꯋꯥꯡꯗꯕꯩ ꯅꯠꯇ꯭ꯔꯥ ꯕꯤ ꯑꯦꯠ ꯇꯧꯕꯗ ꯈꯔ ꯆꯪꯅꯩꯗꯣ ꯎꯝ
ꯎ ꯑꯗꯨꯃꯥꯏꯅ ꯇꯣꯛ ꯑꯗꯨꯝ ꯈꯜꯂꯒ ꯔꯤꯒꯨꯂꯔꯁꯦ ꯑꯗꯨꯝ ꯀꯩꯝꯇ ꯑꯌꯦꯞꯄ ꯂꯩꯇꯅ ꯇꯝꯃꯤꯅꯦꯕ ꯃꯥꯗꯤ ꯑꯗꯨ ꯌꯦꯡꯉꯨꯝ ꯗꯕꯜ ꯂꯥꯏꯟꯗ ꯆꯠꯄꯅꯤꯅ ꯃꯁꯥꯅ ꯑꯣꯖꯥꯗꯣ ꯄꯥꯝꯗꯕꯅ ꯃꯈꯥꯗꯣ ꯇꯧꯅꯤꯡꯉꯨꯗ꯭ꯔꯤꯅꯦꯕ ꯃꯥꯅ
ꯑ ꯊꯋꯥꯗ ꯄꯥꯏꯚꯦꯠ ꯁ꯭ꯀꯨꯜꯗ ꯑꯣꯖꯥꯔꯕꯒꯤ ꯗꯥꯏꯠꯇ ꯇꯗ ꯌꯥꯗꯕ ꯇꯧꯈꯤꯕ ꯍꯥꯏꯇꯥꯔꯦ
ꯑꯥ ꯍꯣꯏ ꯗꯥꯏꯠꯇꯨ ꯇꯧꯁꯟꯈꯤꯕꯅꯦꯕ ꯑꯣꯖꯥꯗꯨꯁꯨ ꯃꯇꯝ ꯁꯨꯝ ꯂꯦꯝꯕ ꯑꯣꯏꯔꯥ ꯑꯩꯈꯣꯏ ꯃꯥ ꯑꯩꯈꯣꯏꯅꯁꯨ ꯍꯥꯏꯕ ꯌꯨꯝꯗ ꯆꯨꯝ ꯂꯩꯔ ꯄꯩꯁꯥ ꯍꯛꯇ ꯊꯣꯛꯑꯁꯨ ꯀꯥꯟꯅꯩꯑꯅ ꯑꯗꯨꯁꯨ ꯑꯣꯖꯥꯗꯨꯁꯨ ꯀ꯭ꯂꯥꯁ ꯇꯦꯟ ꯐꯧꯗꯤꯤ ꯂꯩꯕ ꯁ꯭ꯀꯨꯜꯗꯣ ꯀ ꯀ꯭ꯂꯥꯁ ꯑ ꯐꯧ ꯇ ꯑꯦ ꯃꯥꯦ ꯍꯣꯏ ꯊꯋꯥꯕꯥꯗ ꯀ꯭ꯂꯥꯁ ꯑꯥꯏꯠ ꯐꯥꯎ ꯇꯥꯛꯄꯅꯦꯕ ꯑꯗꯨꯃꯥꯏꯅ ꯇꯧꯔ ꯑꯣꯏꯁꯜꯂꯤꯅꯤꯃꯠꯇ ꯆꯍꯤ ꯑꯅꯤ ꯑꯍꯨꯝ ꯄꯨꯔꯝꯃꯦꯕ ꯑꯗꯨ ꯋꯥꯔꯦꯅ ꯑꯗꯨ ꯇꯣꯛꯊꯣꯛꯏꯅꯤ ꯃꯥꯅ
ꯑ ꯋꯥꯕꯅꯤꯍ ꯑꯩꯅ ꯄ꯭ꯔꯥꯏꯚꯦꯠ ꯁ꯭ꯀꯨꯜꯗ ꯑꯣꯏꯕ ꯋꯥꯕꯅꯤꯅꯦꯍ ꯋꯥꯗꯗꯤ ꯀꯩꯅꯣꯅꯦ ꯑꯗꯨꯅ ꯑꯩꯅ ꯄ꯭ꯔꯥꯏꯚꯦꯠ ꯁ꯭ꯀꯨꯜꯗꯤ ꯑꯩ ꯇꯥꯜꯂꯦꯅ ꯍꯥꯏꯔꯣ ꯑꯩꯅ ꯒꯣꯔꯃꯦꯟꯒꯤ ꯄꯤꯌꯔꯁꯨ ꯑꯣꯏꯖꯒꯦ ꯍꯥꯏꯗꯣ ꯑꯩꯅ ꯣꯃꯦꯁꯣ
ꯑꯝꯗ ꯃꯅ ꯇꯧꯏꯤ ꯑꯗꯣ ꯄꯥꯝꯕꯗꯨꯅ ꯊꯣꯛꯇꯦ ꯑꯩꯉꯣꯟꯗ ꯑꯣꯏꯔꯝꯃꯣ ꯃꯥꯏ ꯃꯑꯣꯡꯗꯣ ꯑꯩ ꯉꯍꯥꯟꯅ ꯑꯗꯨꯝ ꯑꯥ ꯑꯥ ꯃꯈꯥ ꯇꯝꯊꯒꯤꯗ ꯐꯩꯅꯥꯟ ꯇꯧꯕ ꯑꯣꯏꯔꯅꯤ ꯑꯣꯏꯔꯅꯤ ꯍꯥꯏꯁꯤꯅꯦ ꯑꯩꯅ ꯑꯩꯈꯣꯏꯗꯗꯤ ꯑꯗꯨ ꯊꯣꯛꯣꯛꯂ ꯌꯦꯉꯣ ꯃꯥꯁꯇꯔ ꯇꯧꯅ ꯐꯪꯗꯗꯅ ꯑꯥ ꯏꯒꯅꯧ ꯀꯥꯗꯕꯗ ꯇꯝꯃꯦ ꯑꯗꯨ ꯀꯩꯝ ꯀꯥꯟꯗꯦ ꯀꯅꯥꯗꯦꯕ ꯍꯩꯅꯤꯡꯕ ꯑꯩꯈꯣꯏꯅ ꯍꯩꯅꯤꯡꯉꯤꯗꯣ ꯍꯩꯕꯗꯣ ꯐꯪꯗꯦ ꯄꯥꯝꯃꯨꯏꯌꯦ ꯑꯗꯨꯅ ꯑꯗꯣ ꯑꯩꯗꯥꯏ ꯇꯨꯃ ꯇꯧ ꯊꯣꯛꯒꯦ ꯁꯨꯡꯁꯣꯏ ꯁꯣꯏꯗꯅ ꯑꯗꯨꯃꯗꯤ ꯑꯩꯅ ꯉꯝꯅꯕ ꯇꯧꯊꯣꯛꯑꯅꯤ ꯑ ꯃꯥꯏ ꯃꯦꯅꯦꯖ ꯃꯇꯝꯗ ꯑꯗꯨꯝ ꯑꯩ ꯊꯣꯛꯄ ꯇꯧꯔꯒ ꯑꯩ ꯇꯧꯊꯣꯛꯑꯅꯤ
ꯑꯦꯦ ꯑꯗꯣ ꯃꯣꯏꯅ ꯄꯩꯁꯥ ꯅꯨꯡꯁꯥ ꯄꯩꯁꯥꯕꯨꯗꯤ ꯀꯌꯥꯝ ꯍꯥꯏꯔꯛꯅꯤꯒꯦꯀꯣ ꯑꯗꯨ ꯑꯣꯏꯔꯒꯁꯨ ꯅꯪꯅ ꯑꯗꯨꯗꯤ ꯑꯦꯔꯦꯟꯖ ꯇꯧ ꯇꯥꯔꯦꯀꯣ ꯃꯣꯏꯅ ꯍꯥꯏꯔꯛꯄ ꯁꯤꯅꯤ ꯁꯤꯅꯦ ꯍꯥꯏꯔꯛꯄꯗꯨꯗꯤ ꯅꯪꯅ ꯇꯝꯒꯦꯅ ꯈꯜꯂꯒꯗꯤ ꯆꯥꯕꯤ ꯃ
ꯃꯥꯅꯤ ꯃꯥꯅꯦ ꯎꯝ ꯍꯣꯏꯅꯦ ꯑꯗꯨꯕꯨꯗꯤ ꯑꯩ ꯇꯧꯔꯒꯦꯅꯦ
ꯅꯪꯅ ꯒꯣꯔꯃꯦꯟꯒꯤꯁꯨ ꯑꯣꯏꯔꯕꯅꯤꯅ ꯒꯦꯟꯟꯅ ꯍꯦꯟꯅ
ꯎꯝ ꯀꯣꯝꯗꯣꯏꯅꯦ ꯎꯝ ꯑꯗꯩ ꯄꯩꯁꯥꯁꯨ ꯍꯣꯡꯉꯅꯤ ꯒꯣꯕꯔ
ꯑꯗꯨꯒ ꯒꯣꯔꯚꯔꯃꯦꯟ ꯑꯗꯨ ꯄ꯭ꯔꯥꯏꯚꯦꯠꯀꯤꯗꯤ ꯌꯥꯝ ꯏꯁꯇ꯭ꯔꯤꯛ ꯑꯣꯏ ꯑꯗꯨꯗꯩꯗꯤ ꯐꯥꯏꯜ ꯊꯤꯕꯤ ꯈꯣꯠꯄꯤ ꯑꯃ ꯑꯃ ꯌꯥꯝ ꯇꯧꯗꯣꯔꯤꯕ ꯑꯩꯈꯣꯏꯗꯤ ꯂꯦꯞꯄꯗꯤ ꯑꯗꯨꯅ ꯑꯩꯒꯤꯗꯤ ꯑꯃꯨꯛ ꯈꯔ ꯕꯦꯔꯥ ꯀꯥꯔꯤꯕꯅꯤ ꯑꯗꯨꯕꯨ ꯑꯩꯁꯨ ꯕꯦꯠꯁꯦ ꯍꯥꯏꯗꯤ ꯗꯥꯏꯠꯇꯨꯗꯨꯅ ꯑꯃꯨꯛ ꯌꯦꯡ ꯇꯥꯔꯦ ꯃꯑꯣꯡꯗꯨꯀꯣ ꯉꯝꯃꯒꯅ ꯇꯝꯃꯦ
ꯅꯪꯅ ꯁꯨꯃꯥꯏꯅ ꯇꯧꯕ ꯇꯝꯊꯣꯛꯄꯗꯤ ꯌꯥꯏ ꯍꯌꯦꯡ ꯀꯩꯒꯤꯅꯣꯗꯅꯦ ꯅꯪꯅ ꯊꯕꯛꯇꯣ ꯇꯧꯕ ꯃꯇꯝꯗ ꯕꯦꯠ ꯕꯦꯠꯀꯤ ꯊꯥꯖꯤꯟꯖꯔꯅꯤ ꯗꯥꯏꯠꯀꯤꯗ ꯗꯥꯏꯠꯀꯤ ꯊꯥꯖꯤꯟꯅꯤ ꯅꯪ ꯑꯅꯤꯃꯛ
ꯌꯥꯏꯑꯕ ꯑꯩꯅ ꯆꯠꯄ ꯃꯇꯝꯗꯣ ꯐꯪꯗꯕꯒꯤ ꯋꯥꯔꯤꯅꯤ ꯑꯦꯛꯖꯥꯝ ꯊꯥꯕꯗꯪ ꯆꯠ
ꯌꯥꯕ ꯎ ꯂꯦꯞꯄ ꯌꯥꯏ ꯍꯥꯏꯇꯥꯔꯦ ꯑꯗꯨ ꯇꯧꯊꯣꯛꯄꯗꯤ ꯀꯥꯏꯗꯦꯕ ꯅꯪ
ꯑ ꯃꯥꯅꯦ ꯑꯣ ꯄꯟꯆꯥ ꯑꯩ ꯉꯥꯛꯇꯪ ꯂꯩꯔꯥ ꯑꯃꯨꯛ ꯑꯃꯨꯛꯇ ꯉꯥꯛꯇꯪ ꯂꯩꯔꯥ ꯇꯧꯔꯛꯀꯦꯔꯥ ꯅꯪ ꯑꯩ ꯁꯣꯝꯗ ꯀꯩꯅꯣꯝꯇ ꯇꯧꯒꯦ ꯍꯣꯏ ꯍꯣꯏ ꯍꯣꯏ ꯎꯝ ꯎꯝ ꯎꯝ ꯎꯝ